ꯍꯜꯂꯣ
ꯍꯂꯣ ꯍꯜꯂꯣ
ꯀꯩꯗꯧꯔꯃꯤꯅꯣ
ꯁꯨꯝ ꯂꯩꯔꯝꯃꯤꯅꯦ ꯅꯪꯗꯤ
ꯑꯁꯨ ꯁꯨꯝ ꯂꯩꯔꯝꯕꯅꯦ ꯆꯥꯛꯁꯤꯦ ꯆꯥꯔꯕ
ꯆꯥꯗ꯭ꯔꯦꯗ
ꯀꯔꯤ ꯊꯏꯅ
ꯈꯪꯗꯦ ꯑꯩꯈꯣꯏ ꯆꯦꯖꯅ ꯊꯣꯡꯕꯅꯤ
ꯑ
ꯑ ꯅꯪꯗꯤ ꯀꯥꯏꯗꯦꯅ
ꯍꯥꯥ
ꯅꯪ ꯀꯥꯏꯗꯦ ꯏꯅꯣꯕꯣ
ꯍꯥ
ꯇꯥꯗ꯭ꯔꯣ
ꯇ
ꯎ ꯅꯪ ꯊꯉꯕꯨ ꯅꯪꯗꯤꯦ
ꯆꯥꯛ ꯊꯣꯡ ꯑꯃꯅꯤ
ꯎꯝ
ꯀꯩ ꯀꯦ ꯍꯅꯔꯤꯒꯦ ꯅꯪꯒ
ꯑꯗꯨꯝ ꯀꯩꯅꯣ ꯇꯧꯔꯤ ꯃꯥꯔꯀꯦꯇꯤꯡ ꯈꯔ ꯇꯧꯔꯤ ꯏꯟꯚꯦꯁ ꯈꯔ ꯇꯧ ꯑꯗꯨꯃꯥꯏꯅ ꯇꯧꯔꯅꯤ
ꯐꯩꯌꯦ
ꯅꯪꯗꯤꯤ ꯅꯨꯡꯉꯥꯏ
ꯂꯉꯌꯥ
ꯎꯝ
ꯃꯤꯗꯤ ꯃꯈꯜ ꯃꯊꯦꯜꯅ ꯌꯥꯝ ꯊꯦꯡꯅꯔꯝꯃꯅꯤꯅꯤꯀꯣ
ꯑꯗꯨꯝ ꯍꯣꯏ ꯑꯗꯨꯝ ꯈꯔ ꯑꯗꯨꯝ ꯊꯦꯡꯅꯩ ꯍꯥꯏꯇꯥꯔꯦ
ꯑꯥ ꯐ
ꯍꯦ ꯐꯉꯥꯏꯕ
ꯍꯥꯥ
ꯅ ꯆꯦ ꯐꯅꯩꯅꯣ
ꯑꯩ ꯀꯩꯅꯣꯗ ꯂꯩꯌꯦ ꯀꯣꯆꯤꯡ ꯁꯦꯟꯇꯔꯗ ꯂꯩꯑ
ꯄ ꯀ ꯀꯣꯆꯤꯡ ꯁꯤꯟ ꯇꯔꯅꯣ
ꯅꯕꯤꯖ ꯑꯁꯅꯤ ꯀꯗ
ꯁꯥꯏꯅꯤ ꯄꯗ
ꯆꯅꯤ ꯀꯣꯟꯅꯣꯕꯗꯒꯤꯗ
ꯎꯝ ꯑꯗꯨꯃꯣ ꯑꯣꯏꯔꯣ ꯇꯤꯆꯔ ꯑꯣꯏꯔꯣ
ꯑ
ꯅꯨꯡꯉꯥꯏꯕ꯭ꯔꯥ ꯑꯣꯖꯥ ꯑꯣꯏꯕꯗꯨꯕꯣ
ꯅꯨ
ꯋꯥꯋꯥꯇꯦ ꯋꯥꯔꯝꯒꯅꯤ
ꯎꯝ ꯋꯥꯗꯤ ꯋꯥꯏ ꯑꯗꯨꯏꯁꯨ ꯅꯨꯡꯉꯥꯏꯕ
ꯎꯝ
ꯑꯕꯗ ꯑꯗꯨꯝ ꯀꯥꯎꯊꯣꯛꯑꯦ ꯍꯥꯏꯇꯥꯔꯦ ꯊꯕꯛꯄꯨꯗꯤ ꯀꯌꯥ ꯑꯗꯨꯝ ꯇꯧꯅꯤ ꯍꯥꯏꯕꯗꯨ ꯂꯩꯇꯦꯗ ꯀ꯭ꯂꯥꯁ ꯆꯪꯉꯟ ꯂꯣꯏꯔꯦ ꯑꯉꯥꯡꯁꯦ ꯂꯥꯏꯔꯤꯛ ꯄꯥꯕꯗ ꯁꯪꯕ ꯑꯗꯨꯝ ꯅꯨꯡꯊꯤꯤꯟꯅꯔ ꯑꯗꯨꯝ ꯄꯣꯊꯥꯔꯦꯗ
ꯆꯍꯤꯍꯤꯗꯤ ꯀꯌꯥ ꯑꯃꯁꯨꯛꯁꯨ ꯑꯣꯏꯦ
ꯆꯩꯔ ꯀꯨꯟꯃꯄꯥ
ꯀꯨꯟꯃꯥꯄꯟ
ꯎꯝ
ꯑꯩꯈꯣꯏ ꯅꯨ ꯃꯤ ꯁꯤꯅꯦ ꯑꯣꯏꯔꯦꯗꯤ
ꯑꯥꯎ ꯅꯪ ꯀꯌꯥꯁꯦꯕ
ꯀꯟꯃꯉ
ꯎ
ꯑꯗꯨꯝ ꯑꯗꯨꯗꯤ ꯑꯗꯨ ꯑꯗꯨꯝ ꯂꯩꯔꯦ ꯀꯣꯆꯤꯡ ꯇꯧꯔꯒ
ꯑꯧ ꯂꯩꯔꯦ ꯑꯗꯨ
ꯑꯇꯣꯞꯄꯗꯤ ꯀꯩꯝ ꯇꯧꯗꯕ ꯅꯠꯇ꯭ꯔꯣ
ꯇꯧꯗꯦ
ꯎꯝ ꯀꯩꯀꯩ ꯍꯤꯟꯖꯥꯡꯅ ꯍꯥꯎꯔꯤꯒꯦ ꯍꯧꯖꯤꯛꯥꯎ ꯍꯧꯖꯤꯛꯀꯥꯟꯁꯦ
ꯀꯔꯤꯦ
ꯀꯩꯀꯩ ꯍꯤꯟꯖꯥꯡꯅ ꯍꯥꯎꯏꯒꯦꯕ ꯍꯧꯖꯤꯛꯀꯥꯟꯁꯦ
ꯍꯧꯖꯤꯛꯀꯥꯟꯁꯦ ꯁꯧ꯭ꯔꯤ ꯊꯣꯡꯕꯅ ꯍꯥꯎ ꯏꯍꯦꯟ ꯍꯦꯜꯂꯦ ꯍꯥꯏꯇꯥꯔꯦ
ꯑꯦꯅꯤ ꯁꯕꯤ ꯆꯥꯗ ꯍ
ꯑꯦ ꯀꯩꯗꯧꯕꯒꯤ ꯁꯧꯒꯦ ꯑꯗꯨ ꯍꯥꯎꯕ ꯑꯦꯟꯁꯥꯡꯗꯨꯕꯨ ꯆꯥꯗ꯭ꯔꯗꯤ ꯏꯕꯨꯡ ꯍꯥꯎ
ꯍꯥꯏꯩꯅꯗꯤ ꯁꯧꯒꯦꯗꯣ ꯑꯩꯗꯤ
ꯀꯩꯗꯧꯕꯩ ꯍꯥꯏꯅꯗ꯭ꯔꯤꯕ
ꯈꯪꯗꯦ ꯄꯤꯛꯏꯉꯥꯏꯗꯒꯤ ꯑꯗꯨꯝ ꯍꯩꯅꯗꯕꯤ ꯑꯗꯨꯝ ꯂꯥꯛꯑꯦ
ꯍꯩꯅꯧ ꯍꯩꯅꯧ ꯁꯧꯒ꯭ꯔꯤ ꯑꯗꯨ ꯍꯥꯎꯕ ꯏꯟꯁꯥꯡꯁꯤꯕꯨ ꯀꯥꯂꯦꯟ ꯃꯇꯝꯗ ꯆꯥꯒꯗꯧꯕ ꯏꯟꯁꯥꯡꯅꯦ ꯏꯕꯨꯡꯉꯣ ꯊꯥꯎ ꯊꯨꯝ ꯆꯥꯔ ꯀꯩꯁꯨꯝ ꯐꯕ ꯅꯠꯇꯦ
ꯁꯛꯄꯤ ꯆꯔꯨꯁꯨꯄꯔꯤ ꯁꯥ ꯆꯥꯕꯅ ꯐꯠꯇ꯭ꯔꯣ
ꯑꯣ ꯑꯣ ꯑꯣ ꯑꯣ ꯑꯣ ꯆꯕꯤꯌꯣ ꯆꯕꯤꯌꯣ
ꯅꯪ ꯆꯥꯗ꯭ꯔꯣ ꯁꯥ
ꯆꯥꯏꯌꯦ ꯑꯗꯨꯗ ꯆꯥꯅꯤꯡꯉꯦ ꯍꯥꯏꯔꯒ ꯃꯔꯛꯇꯁꯨ ꯑꯁꯤꯟꯕ ꯑꯆꯝꯕ ꯆꯥꯒꯗꯧꯕꯅꯦ
ꯀꯩ ꯀꯩ ꯁꯥ ꯆꯕ
ꯑꯩꯅ ꯃꯁꯤꯡꯁꯨꯨꯅ ꯆꯥꯏꯌꯦ
ꯎꯝ ꯁꯥꯁꯨ ꯑꯩꯗꯤ ꯌꯥꯝ ꯆꯥꯗꯦ ꯑꯗ ꯑꯣꯛ ꯑꯣꯛ ꯀꯨꯝꯕꯁꯨ ꯆꯥꯗꯦ
ꯀꯩꯗꯕꯩꯒꯦ
ꯊꯪꯕꯣꯏꯦ
ꯑꯦ ꯀꯦ ꯑꯗꯨꯕ ꯍꯪꯒ ꯑꯣꯏꯔꯤꯕ
ꯑ ꯑꯩꯅ ꯆꯥꯏꯁꯦ ꯌꯦꯟꯒ ꯉꯥꯅꯨꯒ ꯁꯟꯒ ꯑꯗꯨ ꯈꯛꯇ
ꯑ ꯁꯟꯗꯤ ꯍꯪꯒꯣꯏꯗꯕ
ꯁꯟꯗꯤ ꯍꯪꯒꯣꯏꯗꯦ ꯑꯣꯛꯇꯤ ꯍꯪꯒꯣꯏꯌꯦ
ꯁꯥꯟꯗꯤ ꯀꯩꯅꯣꯕꯩ ꯆꯥ ꯅꯣꯕ
ꯁꯟꯗꯤ ꯃꯁꯥꯟ ꯅꯥꯅꯤ ꯑꯗꯨꯗꯤ
ꯑꯣ ꯁꯟꯖꯦ ꯃꯁꯥ ꯅꯥꯟꯕ ꯑꯣꯏꯔꯦ
ꯍꯣꯏ ꯑꯣꯛ ꯅꯥꯥꯟꯁꯨ ꯅꯥꯟꯗꯅ ꯃꯣꯠꯂꯤꯗꯨꯗꯤ
ꯌꯥꯏ ꯅꯥꯏ ꯀꯧꯁꯣꯟ ꯌꯥꯏ
ꯎꯝ
ꯑꯩꯗꯤ ꯅꯣꯏ ꯁꯟ ꯆꯥꯗꯕ꯭ꯔꯥ ꯈꯟꯕ
ꯆꯥꯏꯗ ꯁꯟ
ꯂꯩꯗꯅ ꯁꯟ ꯆꯥꯕ ꯌꯥꯗꯦ ꯃꯤ ꯁꯟ ꯍꯣꯏꯅ ꯂꯩꯌꯦꯗ ꯁꯟ ꯆꯥꯗ꯭ꯔꯁꯨ ꯁꯟꯒꯤ ꯁꯪꯒꯣꯝ ꯊꯛꯏ ꯍꯥꯏꯕꯗ
ꯁꯥꯖꯥ ꯍꯣꯏ ꯑꯗꯨ ꯂꯩ ꯑꯗꯨꯝ ꯌꯦꯟ ꯆꯥꯗꯦ ꯍꯥꯏꯔꯒ ꯌꯦꯟꯒꯤ ꯃꯔꯨꯝꯒꯨꯝꯕ ꯆꯥꯕ ꯍꯣꯏ
ꯑꯩꯈꯣꯏꯕꯨꯗꯤ ꯑꯗꯨꯒꯨꯝꯕꯗꯤ ꯕꯦꯔꯥꯜꯂꯛꯇꯦ ꯂꯣꯏꯅꯁꯥꯏ
ꯂꯣꯏꯍꯤ ꯆꯕ ꯍꯥꯏ ꯑꯃ ꯑꯃ ꯃꯌꯥꯝ ꯄꯨꯜꯂꯑꯀꯥꯟꯗ ꯆꯥꯃꯤꯟꯅꯕꯁꯨ ꯂꯣꯏ ꯌꯥꯏꯦ ꯍꯥꯏꯗꯅ ꯑꯗꯨꯗꯤ ꯂꯣꯏ ꯆꯥꯔꯕꯅꯤꯅ ꯑ ꯒꯦꯝꯒꯨꯝꯕꯗꯤ ꯁꯥꯟꯅꯗ꯭ꯔꯣ
ꯀꯔꯝꯕꯒꯦꯝꯅ
ꯀꯩ ꯒꯦꯝ ꯁꯅꯥꯒꯦ ꯍꯥꯏꯖꯦ
ꯑꯩ ꯏꯃꯜ ꯐꯅ
ꯑꯣ ꯑꯁꯅ ꯌꯦꯗꯦꯕꯨꯗꯤ
ꯅ ꯀꯁꯥꯏ ꯍꯥꯏꯅꯣꯕ
ꯑꯦꯃꯦꯜ ꯁꯥꯅꯩꯌꯦ ꯑꯩꯁꯨ
ꯍ ꯌꯦꯒ ꯂꯩ ꯋꯥ
ꯁꯅꯅꯕ ꯍꯩꯇꯦꯗ
ꯑꯗꯨꯝ ꯄꯪꯁꯟ ꯁꯥꯟꯅꯕ
ꯈꯪꯗꯦ ꯑꯩ ꯈꯔꯤ ꯔꯡꯗ ꯂꯩꯔꯤꯅꯣ ꯑꯩ ꯆꯪꯗꯕꯁꯨ ꯀꯨꯏꯔꯦ ꯇꯧꯔꯤꯁꯦ
ꯎꯝ
ꯒꯦꯝ ꯁꯥꯟꯅꯕꯅꯕꯁꯦ ꯑ ꯅꯨꯡꯉꯥꯏꯔꯗꯤ ꯅꯨꯡꯉꯥꯏꯕ ꯁꯥꯟꯅꯕ ꯍꯧꯔꯦꯅꯦ ꯇꯣꯛꯅꯤꯡꯗꯕꯗꯣ ꯑꯗꯨꯅ ꯐꯔꯛ ꯇꯥꯔꯛꯄꯒꯤ ꯑꯩꯁꯦ ꯑꯁꯤꯁꯦ ꯈꯛ ꯈꯥ ꯂꯥꯞꯊꯣꯛꯄ ꯍꯧꯗ꯭ꯔꯗꯤ ꯈꯨꯠꯁꯤꯦ ꯌꯥꯔꯛꯔꯣꯏ ꯍꯥꯏꯔꯒ ꯂꯥꯞꯊꯣꯛꯈꯤꯕꯅꯦꯕ
ꯎꯝ ꯀꯩꯅꯣꯗꯤ ꯀ꯭ꯂꯥꯁꯇꯤ ꯄꯨꯡ ꯀꯌꯥꯗꯅ ꯀꯌꯥꯃꯨꯛ ꯇꯧꯔꯤꯅꯣ
ꯍꯧ ꯅꯨꯡꯊꯤꯟ ꯅꯨꯡꯗꯥꯡꯒꯤꯗꯤ ꯂꯩꯇ꯭ꯔꯦ ꯀ꯭ꯂꯥꯁ
ꯎꯝ ꯅꯣꯡꯃꯗ ꯀ꯭ꯂꯥꯁ ꯀꯌꯥ ꯂꯩꯒꯦ
ꯎꯝ ꯅꯣꯡꯃꯗ ꯑꯌꯨꯛꯇ ꯄꯦꯔꯤꯠ ꯑꯍꯨꯝ ꯂꯩꯌꯦ ꯅꯨꯡꯗꯥꯡꯗꯅ ꯄꯤꯔꯤꯠ ꯑꯃ
ꯎꯝ ꯅꯪꯁꯦ ꯌꯨꯝꯗꯒꯤ ꯆꯠꯂꯤꯔꯥ ꯅꯠꯇ꯭ꯔꯒ ꯑꯗꯨꯝ ꯑꯗꯨ ꯑꯗꯨꯝ ꯂꯩꯔꯤꯔꯣ
ꯑꯗꯨꯗ ꯑꯗꯨꯝ ꯂꯩꯕ
ꯀꯌꯥꯝ ꯀꯨꯏꯔꯕ ꯑꯣꯖꯥ ꯑꯣꯏꯕ
ꯆꯍꯤ ꯃꯃꯥꯡ ꯆꯍꯤꯗꯣ ꯑꯗꯨꯗ ꯆꯪꯉꯛꯇ ꯉꯥꯏꯔꯦ
ꯎꯝ ꯑꯗꯨ ꯑꯗꯨ ꯆꯪꯉꯛꯇ꯭ꯔꯤꯉꯩꯗꯗꯤ ꯀꯩ ꯀꯩ ꯇꯧꯔꯝꯒꯦ ꯍꯥꯟꯅ
ꯍꯥꯟꯅ ꯑꯣꯖꯥ ꯑꯣꯏꯔꯝꯃꯦ
ꯎꯝ
ꯑꯣꯖꯥ ꯑꯣꯏꯔꯝꯕꯗꯨꯗ ꯑꯁ ꯂꯥꯞꯃꯜꯂꯦ ꯍꯥꯏꯔꯒ ꯑꯁꯤꯗ ꯑꯅꯛꯄ ꯑꯣꯏꯅ ꯂꯩꯔꯒꯦꯗꯥꯅ ꯑꯅꯛꯄꯗ ꯑꯣꯏꯅ ꯂꯩꯔꯕ
ꯋꯥꯁꯨ ꯋꯥꯕ ꯍꯥꯏꯕ ꯇꯥꯔꯦ ꯑꯥꯗ ꯂꯩꯕꯗꯣ ꯑꯗꯨꯅ ꯑꯁꯤꯅ ꯈꯔ ꯀꯣꯝꯕ ꯍꯥꯏꯕ ꯇꯥꯔꯦ ꯅꯨꯡꯉꯥꯏꯁꯨ ꯅꯨꯡꯉꯥꯏꯕ ꯋꯥꯕꯖꯦ ꯌꯥꯝ ꯀꯟꯅ ꯋꯥꯕꯗꯨ ꯑꯣꯏꯗꯦꯗ ꯁꯤꯗꯗꯤ ꯄꯨꯔꯥ ꯌꯨꯝꯒꯨꯝꯅ ꯂꯩꯕꯅꯤꯅꯅꯦ ꯅꯨꯡꯉꯥꯏ
ꯀꯅꯥꯒ ꯂꯩꯅꯣ ꯅꯊꯟꯇ ꯂꯩꯔꯣ
ꯎꯝ ꯑꯩꯈꯣꯏ ꯃꯤꯁ ꯑꯩꯈꯣꯏ ꯑꯩꯅꯦ ꯃꯤꯁ ꯑꯃ ꯂꯩ
ꯑꯗꯣ ꯅꯨꯄꯥꯒꯤꯅ ꯅꯨꯄꯥ ꯑꯅꯤ ꯂꯩ ꯑꯣꯖꯥ ꯑꯅꯤ
ꯎꯝ ꯁꯨꯇꯤꯒ ꯐꯪꯕ꯭ꯔꯣ ꯊꯥ ꯈꯨꯗꯤꯡꯒꯤ
ꯎꯝ ꯑꯩꯈꯣꯏ ꯁꯥꯏꯅꯤꯛꯒ ꯅꯚꯣꯗꯌꯥꯒꯤꯗꯤ ꯁꯨꯇꯤ ꯂꯩꯇꯦ ꯃꯣꯏ ꯁꯨꯇꯤ ꯊꯥꯏꯖꯦ ꯌꯥꯎꯁꯪꯒ ꯆꯥꯛꯀꯧꯕꯒ ꯗꯤꯋꯥꯂꯤ ꯊꯥꯕ ꯑꯇꯩ ꯁꯨꯇꯤ ꯀꯩꯅꯣ ꯂꯩꯇꯦ
ꯎꯝ ꯑꯗꯨ ꯌꯨꯝ ꯌꯨꯝꯒꯨꯝꯕꯗ ꯊꯣꯛꯅꯤꯡꯉꯦ ꯍꯥꯏꯔꯗꯤ ꯑꯗꯨꯝ ꯊꯣꯛꯇ꯭ꯔꯦ
ꯑꯗꯨꯝ ꯃꯔꯛꯇ ꯆꯠꯅꯤꯡꯕ ꯃꯇꯝꯗ ꯑꯗꯨꯝ ꯆꯠꯂꯨꯔꯦꯅ ꯑꯗꯨꯝ ꯍꯜꯂꯛꯄ ꯍꯥꯏꯕꯗꯨꯅꯤ ꯅꯛꯑꯕꯅꯤꯅ
ꯎꯝ
ꯀꯩꯗꯧꯗꯣꯏꯅꯣ ꯌꯨꯝꯗ ꯂꯩꯔꯒ ꯑꯗꯨꯁꯨꯛꯇꯤ ꯑꯁꯤꯗ ꯑꯉꯥꯡꯁꯤꯡ ꯃꯅꯥꯛꯇ ꯂꯩꯕꯅ ꯐꯩ
ꯑꯉꯥꯡ ꯁꯤꯟꯅꯕꯗꯣ ꯋꯥꯗ꯭ꯔꯣ
ꯋꯥꯗꯦ ꯅꯨꯡꯉꯥꯏꯌꯦ ꯑꯁꯨꯝ
ꯑꯉꯥꯡꯁꯤꯡ ꯂꯩ ꯂꯩꯃꯤꯟꯅꯕꯗꯅꯦ ꯑꯋꯥꯕ ꯂꯣꯏꯅ ꯀꯥꯎꯊꯣꯛꯑꯦ ꯍꯥꯏꯕ
ꯎꯝ ꯃꯤꯗꯤ ꯃꯤꯗꯤ ꯑꯣꯖꯥ ꯑꯣꯏꯕꯗ ꯋꯥꯏꯑꯦ ꯋꯥꯏꯑꯦ ꯍꯥꯏꯅꯩ ꯅꯪꯗꯤ ꯅꯨꯡꯉꯥꯏꯔꯕ
ꯅꯨꯡꯉꯥꯏ ꯀꯩꯅꯣ
ꯏꯁꯥꯏ ꯗ꯭ꯌꯨꯇꯤꯗꯣ ꯑꯩꯈꯣꯏꯅ ꯊꯋꯥꯏ ꯆꯪꯅ ꯇꯧꯔꯕ ꯑꯗꯨꯏꯗꯤ ꯑꯋꯥꯕ ꯈꯪꯗꯕꯅꯦ ꯏꯁꯥꯒꯤ ꯗ꯭ꯌꯨꯇꯤꯗꯣ ꯇꯧꯅꯤꯡꯗꯅ ꯇꯧꯅꯤꯡꯗꯅ ꯇꯧꯔꯗꯤ ꯑꯗꯨꯝ ꯑꯋꯥꯕꯗꯨ ꯑꯗꯨꯝ ꯈꯡꯉꯛꯀꯅꯦꯕ ꯏꯁꯥꯒꯤ ꯅꯤꯕ ꯃꯄꯨꯡ ꯐꯥꯅ ꯇꯧꯔꯗꯤ ꯑꯋꯥꯕ ꯀꯩꯁꯨ ꯈꯪꯗꯕꯅꯤ
ꯆꯥꯛ ꯆꯥꯛ ꯊꯣꯡꯉꯥꯝꯃꯤꯔ ꯅꯪ ꯍꯧꯖꯤꯛ
ꯊꯣꯡꯗꯦ ꯑꯩꯈꯣꯏ ꯃꯦꯗꯝ ꯊꯣꯡꯉꯝꯒꯅꯦ ꯉꯁꯤꯗꯤ ꯃꯦꯔꯥꯃꯦꯁ ꯇꯥꯏꯌꯦ ꯑꯩꯈꯣꯏ
ꯑꯣ ꯅꯣꯡꯃꯒꯤ ꯄꯥꯂꯤꯠ ꯈꯥꯏꯗꯣꯛꯏꯔꯣ ꯅꯣꯏꯗꯣ
ꯍꯥꯥ
ꯅꯣꯡꯃꯒꯤ ꯆꯥꯛ ꯊꯣꯡꯕꯒꯤ ꯇꯥꯂꯤꯗꯣ ꯈꯥꯏꯗꯣꯛꯄꯗꯣ ꯈꯥꯏꯗꯣꯛꯏꯔꯕ
ꯈꯥꯏꯗꯣꯛꯇꯦꯍꯦ ꯑꯩꯈꯣꯏ ꯀꯩꯗꯧꯕꯩ ꯆꯥꯛ ꯊꯣꯡꯗꯣꯏꯅꯣ
ꯑꯣ ꯃꯤꯅ ꯃꯤꯅ ꯑꯗꯨꯝ ꯊꯣꯡꯉꯛꯄ ꯅꯣꯏ ꯊꯣꯡꯗꯕ
ꯊꯣꯡꯗꯦ ꯃꯦꯗꯝ ꯃꯦꯗꯝꯈꯣꯏ ꯏꯃꯨꯡꯒ ꯑꯩꯈꯣꯏ ꯄꯨꯟꯅ ꯆꯥꯌꯦꯕ ꯑꯣꯖꯥꯁꯤꯡꯒ
ꯎꯝ
ꯑꯗꯨꯝ ꯃꯦꯗꯥꯝ ꯊꯣꯡꯉꯛꯑꯦꯕ ꯑꯗꯨꯝ ꯃꯇꯦꯡ ꯄꯥꯡꯅꯤꯡꯉꯥꯂꯩꯕ ꯃꯇꯝꯗ ꯑꯗꯨꯝ ꯄꯥꯡꯕ ꯍꯥꯏꯕꯗꯨꯅꯦ
ꯅꯪ ꯃꯇꯧꯗꯨꯗ ꯃꯇꫭꯝ ꯊꯥꯝꯕꯁꯦ ꯁꯥꯗ꯭ꯔꫭ ꯌꯥꯝ ꯍꯧꯖꯤꯛ ꯀꯥꯟꯁꯦ
ꯁꯥꯏ ꯅꯣꯡ ꯆꯨꯒ꯭ꯔꯦ ꯉꯥꯏꯔꯤꯅꯦ ꯅꯣꯡꯁꯤꯅꯅꯦ ꯁꯨꯨꯡ ꯆꯨ ꯆꯨꯔꯛꯇꯕ
ꯅꯣꯡꯁꯤꯅ ꯁꯨꯝ ꯃꯪꯕ ꯆꯨꯒꯔ ꯁꯨꯝ ꯉꯥꯏꯕ ꯁꯨꯡꯆꯨ ꯆꯨꯕꯤꯔꯛꯇꯕ ꯑꯍꯤꯡꯒꯁꯦ ꯇꯨꯝꯕ ꯉꯝꯗꯦꯍꯦ ꯐꯦꯟ ꯊꯥꯔꯗꯨꯅꯦ ꯑꯁ ꯀꯥꯁꯤꯅꯅꯦ ꯁꯥꯒꯠꯄꯁꯤꯅ ꯉꯁꯥꯏ ꯑꯩꯅ ꯆꯪꯕ ꯃꯇꯝꯗ ꯅꯨꯃꯤꯠꯇꯣ ꯁꯨꯝ ꯇꯥꯔ ꯃꯅꯤꯜ ꯗꫭ ꯂꯥꯏꯍꯧꯗꯣ ꯅꯨꯡꯁꯥ ꯐꯨꯕꯁꯦ ꯇꯨꯝꯕ ꯌꯥꯗꯕ ꯖꯥꯠ ꯑꯗꯨꯅꯦ ꯇꯨꯝꯕ ꯌꯥꯗꯕꯒꯤꯅꯦꯕ ꯊꯦꯡ ꯊꯦꯡꯅ ꯇꯨꯝꯃꯤꯗꯣ ꯐꯦꯟ ꯃꯅꯥꯛꯇ ꯑꯃꯨꯛ ꯂꯦꯞ ꯀ ꯐꯦꯟ ꯃꯈꯥꯗ ꯑꯃꯨꯛ ꯂꯦꯞꯀꯅꯤ ꯑꯃꯨꯛꯀ ꯐꯝꯒꯅꯤ ꯇꯧꯐꯝ ꯈꯪꯗꯕꯅꯤꯅ
ꯄꯨꯡ ꯀꯌꯥ ꯀꯌꯥꯗ ꯇꯨꯝꯒꯦ
ꯍꯝ
ꯄꯨꯡ ꯀꯌꯥ ꯀꯌꯥꯗꯒꯥ ꯇꯨꯝꯒꯦꯕ
ꯑꯩ ꯑꯅꯝꯕ ꯕꯔꯣ ꯑꯗꯨꯝ ꯇꯨꯝꯃꯦ
ꯕꯔꫭꯗ ꯇꯨꯝꯃꯗꯤ ꯂꯥꯏꯔꯤꯛ ꯇꯥꯛꯄꯗ ꯋꯥꯗ꯭ꯔꫭ
ꯋꯥꯗꯦꯗꯥ ꯑꯗꯨꯕꯨꯗꯤ
ꯑꯗꯨꯝ ꯍꯩꯅꯈ꯭ꯔꯕꯅꯤꯅ ꯀꯩꯝ ꯇꯧꯔꯝꯃꯔꫭꯏ ꯑꯗꯨꯕꯨꯗꯤ
ꯍꯩꯅꯔ ꯀꯩꯁꯨꯝ ꯇꯥꯎꯗꯦ
ꯐꯩ ꯐꯩ